ꯇꯥꯔꯦ ꯇꯥꯔꯦ ꯅꯝ ꯂꯝ ꯂꯩꯐꯝ ꯆꯥꯐꯝ ꯍꯥꯏꯕ ꯌꯥꯗ꯭ꯔꯤꯁꯤꯗꯤ ꯌꯥꯝ ꯂꯨꯨꯔꯦ ꯁꯤꯁꯦ
ꯑꯩꯗꯤ ꯀꯥꯎꯈꯤꯗꯅ ꯑꯃꯨꯛ ꯍꯥꯏꯔꯨꯔꯤꯅꯦ ꯍꯦꯛꯇ ꯃꯣꯏꯒꯤ ꯑꯪꯒ꯭ꯔꯦꯖꯤꯒꯤ ꯀꯩꯅꯣꯁꯤꯁꯦ ꯍꯦꯛꯇ ꯁꯤ ꯁꯤꯖꯤꯟꯅꯒꯦ ꯇꯧꯕ ꯋꯥ
ꯑꯪꯒ꯭ꯔꯥꯖꯤꯒꯤꯗꯣ ꯑꯗꯨꯒꯤꯗꯣ
ꯀꯥꯎꯒꯤꯗꯅ ꯕꯦꯔꯥꯅꯤ ꯁꯤꯁꯨ
ꯑꯇꯣꯞꯄ ꯀꯩꯅꯣ ꯁꯦꯟꯗꯥꯟ ꯂꯝꯕꯤ ꯑꯇꯣꯞꯄ ꯀꯔꯤ ꯀꯔꯤ ꯑꯩꯈꯣꯏꯒꯤ ꯄꯣꯠ ꯆꯩꯩ ꯑꯣꯑꯒ ꯌꯣꯟꯕ ꯈꯣꯠꯄ ꯇꯧꯕꯗꯣ ꯑꯗꯨꯒꯨꯝꯕꯗꯤ ꯇꯧꯅꯗꯨ꯭ꯔꯣ ꯑꯗꯣ ꯑꯗꯨꯋꯥꯏꯗ ꯅꯣꯏꯗ
ꯍꯣꯏ ꯁ꯭ꯋꯥꯏꯗꯗꯤ ꯀꯟꯅꯕꯨꯗꯤ ꯇꯧꯅꯗꯦ
ꯑꯣꯇꯣꯒꯨꯝꯕ ꯂꯩꯔꯒꯗꯤ ꯍꯧꯖꯤꯛ ꯃꯇꯝꯁꯦ ꯌꯥꯝ ꯐꯖꯅ ꯇꯥꯟꯕ ꯌꯥꯏ
ꯑꯨꯝ ꯑꯣ ꯀꯩꯅꯣꯁꯦ ꯄꯣꯠꯁꯦ ꯍꯥꯞꯆꯤꯜꯂꯒ ꯆꯠꯂꯒ ꯌꯣꯟꯕ
ꯃꯥꯅꯤ ꯃꯥꯅꯤ
ꯑꯨꯝ
ꯑꯧ ꯇꯣꯛꯑꯁꯦ
ꯑꯥ
ꯏꯣꯢ ꯊꯥꯎ ꯍꯥꯞꯇꯕ ꯑꯃ ꯂꯩꯗꯅ ꯊꯥꯎ ꯍ ꯊꯥꯎ ꯍꯥꯞꯇꯕ ꯑꯃ ꯂꯩꯕꯗꯣ ꯃꯈꯣꯟ ꯈꯤꯇꯪ ꯍꯧꯔꯒ ꯑꯃ ꯂꯩꯕꯗꯣ ꯑ ꯑꯗꯨ ꯑꯗꯨꯒꯤꯁꯨꯨ ꯌꯥꯝ ꯐꯪꯕꯅꯦ ꯄꯩꯁꯥꯗꯤ ꯊꯥꯎ ꯍꯥꯞꯇꯕꯤ ꯑꯃ ꯆꯦꯟꯗ꯭ꯔꯣ
ꯑꯃ ꯅꯨꯃꯤꯠꯀꯤ ꯃꯉꯥꯥꯟꯒꯤ ꯅꯠꯇꯕꯤ ꯀꯩꯅꯣ ꯑꯣꯏꯔꯝꯒꯅꯤ
ꯃꯥꯅꯦ ꯃꯥꯅꯦ ꯃꯥꯒꯤꯗꯣ ꯃꯩ ꯍꯥꯞꯇꯕꯤ ꯊꯥꯎ ꯍꯥꯞꯇꯅ ꯇꯧꯕꯤꯗꯣ ꯑꯗꯨꯒꯤꯗꯣ
ꯑꯗꯨꯏꯗꯣ ꯑꯩ ꯏꯃꯥꯟꯅꯕ ꯈꯔ ꯂꯩ ꯑꯗꯨ ꯊꯥ ꯑꯃꯗ ꯂꯤꯁꯤꯡ ꯀꯨꯟꯊ꯭ꯔꯥꯃꯨꯛꯇꯤ ꯑꯗꯨꯝ ꯇꯥꯜꯂꯦꯅ ꯍꯥꯏ
ꯄꯣꯠꯇꯤ ꯀꯩꯀꯩ ꯄꯨꯕ ꯃꯣꯏꯗꯤ ꯀꯃꯥꯏꯅꯅꯣ ꯇꯥꯜꯂꯤꯁꯦ ꯑꯗꯨꯁꯨ
ꯄꯣꯆꯩꯩ ꯄꯣꯆꯩ ꯑꯣ ꯄꯣ ꯆꯩꯩ ꯑꯩꯈꯣꯏ ꯀꯩꯊꯦꯜ ꯐꯝꯕꯒꯤ ꯗꯨꯀꯥꯟ ꯐꯝꯕꯒꯤ ꯄꯣꯠ ꯆꯩꯒꯨꯝꯕꯗꯤ ꯍꯥꯞꯄꯦ ꯑꯗꯨ ꯍꯥꯞꯄꯒꯗꯤ ꯄꯩꯁꯥꯁꯦ ꯈꯤꯇꯪ ꯋꯥꯡꯉꯦ ꯃꯣꯏꯁꯦ ꯑꯗꯩ ꯁꯨꯛ ꯂꯧꯍꯥꯏꯕꯗꯤ ꯂꯩꯇꯦ ꯀꯅꯣꯝꯗꯅ ꯑ ꯃꯥꯒꯤ ꯀꯤꯂꯣꯃꯤꯇꯔ ꯑꯁꯨꯨꯛꯇꯒꯤꯅ ꯑꯁꯨꯛ ꯍꯥꯏꯔꯒ ꯍꯥꯏꯐꯠ ꯆꯥꯎꯔꯥꯛꯄ ꯂꯧꯕ ꯍꯥꯏꯇꯥꯔꯦ ꯑꯗꯨꯒ ꯑꯍꯝ ꯃꯣꯏꯗꯤ ꯑꯦꯖꯦꯛ ꯂꯩꯇꯕ ꯁꯤ ꯁꯤ ꯁꯤ ꯄꯤꯔꯒ ꯁꯤꯃꯨꯛ ꯄꯤꯔꯒꯦ ꯁꯤ ꯆꯠꯂꯒꯦ ꯍꯥꯏꯗ ꯑꯗꯨꯝ ꯌꯥꯕꯅꯦꯕ ꯑꯗꯣ ꯑꯃꯗꯨꯗꯤ ꯑꯈꯣꯏꯗꯤ ꯑꯩꯈꯣꯏ ꯒꯗ꯭ꯔꯪ ꯒꯗ꯭ꯔꯪ ꯈꯣꯡꯕꯗꯨꯗꯤ ꯃꯗꯨꯗꯗꯤ ꯑꯃꯨꯛ ꯃꯍꯤ ꯌꯥꯎꯕꯁꯤꯡꯗꯨꯅꯗꯤ ꯑꯃꯨꯛ ꯃꯥ ꯁꯤꯑꯁꯤ ꯃꯥꯒꯤ ꯃꯇꯝ ꯅꯥꯏꯕꯗꯣ ꯁꯤ ꯃꯇꯝ ꯆꯥꯠꯀꯗꯕꯅꯦꯅ ꯑꯗꯨꯝ ꯑꯗꯣ ꯍꯧꯖꯤꯛꯀꯤꯗꯨꯗꯤ ꯍꯧꯖꯤꯛꯀꯤꯗꯨꯗ ꯑꯃꯗꯣ ꯈꯤꯇꯪ ꯃꯩꯗꯣ ꯍꯥꯞꯆꯤꯜꯂꯒ ꯊꯤꯟꯖꯤꯜꯂꯒ ꯃꯩꯗꯣ ꯄꯨꯡ ꯀꯌꯥꯅꯣ ꯃꯔꯤ ꯃꯉꯥꯗꯣ ꯀꯩꯅꯣ ꯇꯧꯔꯦ ꯑꯗꯨꯗꯩꯗꯤ ꯍꯣꯏꯗ ꯃꯍꯤꯗꯣ ꯌꯥꯎꯗ꯭ꯔꯕꯅꯤꯅ ꯇꯣꯡꯕꯩ ꯁꯔꯨꯛ ꯉꯛꯇ ꯉꯥꯏꯔꯕ ꯃꯗꯨꯒꯤꯗꯣ
ꯃꯥꯗꯤꯇꯣꯡꯕꯒ ꯍꯦꯟꯒꯠꯂꯛꯑꯦꯕ
ꯃꯥꯅꯤ ꯃꯥꯅꯤ ꯇꯣꯡꯕꯗꯣ
ꯃꯆꯤꯟꯖꯥꯛꯇꯤ ꯌꯥꯝ ꯆꯥꯗ꯭ꯔꯕꯅꯤꯅ
ꯅꯤ ꯃꯥꯟ ꯑꯗꯣ ꯑꯩ ꯏꯃꯥꯟꯅꯕ ꯂꯩ ꯑꯗꯨꯒ ꯑꯩꯅ ꯍꯥꯟꯅ ꯑꯩꯁꯨ ꯄꯩꯁꯥ ꯂꯩꯇꯕ ꯍꯥꯏꯇꯥꯔꯦ ꯃꯗꯨ ꯂꯩꯗꯤ ꯂꯩꯅꯤꯕ ꯑꯗꯨꯀꯥꯟꯗ ꯑꯩꯈꯣꯏꯒꯤ ꯁ꯭ꯋꯥꯏꯗ ꯑꯃ ꯑꯃꯗꯤ ꯍꯦꯟꯗ꯭ꯔꯤꯕ ꯃꯤ ꯂꯩ ꯌꯥꯝꯅ ꯂꯩꯅꯗ꯭ꯔꯤ ꯍꯥꯏꯇꯥꯔꯦ ꯑꯗꯨ ꯃꯇꯝꯗ ꯂꯩꯔꯒꯗꯤ ꯑꯁ ꯄꯩꯁꯥ ꯐꯖꯅ ꯇꯥꯟꯒꯅꯤ
ꯌꯥꯢꯌꯦ ꯑꯩꯈꯣꯏ ꯁ꯭ꯋꯥꯏꯗꯗꯤ ꯀꯩꯅꯣꯒꯤ ꯍꯧꯖꯤꯛꯁꯦ ꯂꯩꯅꯕꯁꯦ ꯀꯩꯅꯣꯁꯦ ꯌꯥꯝ ꯂꯩꯅꯔꯦ ꯑꯧ ꯑꯩꯈꯣꯏꯒꯤ ꯏꯁꯤꯡ ꯄꯨꯕ ꯒꯥꯔꯤꯁꯦ ꯏꯁꯤꯡ ꯄꯨꯕ ꯒꯥꯔꯤ ꯍꯥꯏꯗꯤ ꯑꯆꯧꯕꯗꯨ ꯅꯠꯇꯦꯀꯣ
ꯃꯅꯤ ꯃꯅꯦ
ꯈꯔ ꯈꯔ ꯍꯥꯞꯄꯒ ꯏꯁꯤꯡ ꯏꯁꯤꯡꯁꯦ ꯌꯥꯝ ꯗꯔꯀꯥꯔ ꯂꯩꯌꯦ ꯈꫭꯏꯒꯤ ꯀꯅꯣꯖꯦ
ꯏꯁꯤꯡ ꯑꯃ ꯇꯧꯕ ꯌꯥꯏ ꯑꯗꯨ ꯉꯝꯂꯒꯗꯤ ꯏꯁꯤꯡ ꯑꯃ ꯃꯨꯠꯂꯔꯣꯏꯗꯧꯕꯅꯤ ꯏꯁꯤꯡ ꯑꯃ ꯑꯗꯨꯝ ꯆꯠꯂꯒꯗꯞꯅꯤ ꯏꯁꯤꯡ ꯑꯃ
ꯎꯝ ꯆꯠꯂꯦ
ꯏꯁꯤꯡ ꯍꯥꯏꯞꯖꯤꯗꯤ ꯀꯩ ꯍꯥꯏꯅꯤ ꯌꯥꯝ ꯊꯛꯂꯤꯕꫭꯏ ꯌꯥꯝ ꯐꯕꯅꯦꯕ ꯑꯗꯨꯅ ꯂꯩꯀꯥꯏ ꯈꯨꯗꯤꯡꯗ ꯑꯗꯨꯝ ꯃꯤꯅ ꯑꯗꯨꯝ ꯀꯩꯅꯣ ꯂꯥꯛꯑ ꯃꯤꯗꯤ ꯋꯥꯠꯂꫭꯏꯕ
ꯋꯥꯠꯇꯦ ꯑꯩꯈꯣꯏꯁꯨ ꯀꯩꯅꯣꯗꯩ ꯈꯨꯟꯁꯦ ꯆꯥꯎꯕꯅꯤꯅꯀꯣ ꯏꯁꯤꯡꯒꯤ ꯀꯅꯣꯖꯦ ꯌꯥꯝ ꯂꯩꯌꯦ ꯗꯀꯥ ꯂꯩꯕꯁꯦ
ꯁꯣꯝꯗꯁꯨ ꯌꯥꯝ ꯂꯩ ꯑꯗꯨꯒ ꯃꯤꯁꯤꯡꯅ ꯑꯍꯣꯡꯕꯁꯤ ꯊꯤꯕꯀꯣ ꯂꯨꯄꯥ ꯇꯔꯥ ꯒ ꯈꯦꯠꯅꯕꯒꯥꯏꯖꯤꯗꯤ ꯌꯥꯝ ꯈꯦꯠꯅꯒ꯭ꯔꯦ ꯑꯗꯨꯗꯨꯅ ꯂꯨꯄꯥ ꯇꯔꯥ ꯈꯤꯇꯪ ꯌꯣꯟꯕꯗ ꯁꯤꯠꯀꯅꯤ
ꯀꯔꯕꯥꯔ ꯈꯔ ꯍꯩꯕꯁꯤꯅꯀꯣ ꯌꯥꯝꯅ ꯇꯣꯡꯗ꯭ꯔꯒꯁꯨ ꯁꯨꯝ ꯈꯔ ꯈꯔ ꯇꯣꯡꯉꯒ ꯌꯥꯝ ꯊꯨꯅ ꯆꯠꯍꯟꯕꯗꯣ
ꯀꯔꯕꯥꯔꯁꯦ ꯃꯥꯅꯦ
ꯑꯗꯥꯢꯅ ꯇꯧꯅꯩꯌꯦ ꯑꯁꯣꯝꯗꯁꯨ
ꯑꯇꯣꯞꯄ ꯐꯤꯔꯣꯟꯒꯤꯗꯤ ꯃꯅꯤꯄꯨꯔꯗꯗꯤ ꯌꯥꯝꯃꯟꯈ꯭ꯔꯦ
ꯐꯤꯔꯣꯟꯗꯤ ꯍꯧꯖꯤꯛꯇꯤ ꯀꯩꯅꯣꯗꯤ ꯗꯨꯀꯥꯟꯁꯦ ꯑꯈꯣꯏꯒꯤ ꯑꯩ ꯑꯩꯅ ꯍꯧꯖꯤꯛ ꯂꯩꯔꯤꯕ ꯃꯐꯝꯁꯤꯒ ꯆꯥꯟꯅꯕꯗꯤꯀꯣ ꯑꯈꯣꯏꯒꯤ ꯆꯥꯅ ꯊꯛꯅꯕ ꯊꯨꯝ ꯊꯥꯎ ꯀꯩꯀꯥ ꯌꯣꯟꯕ ꯍꯥꯏꯇꯥꯔꯦꯅꯦꯀꯣ ꯁꯤ ꯗꯨꯀꯥꯟꯁꯦ ꯐꯖꯅ ꯆꯠꯂꯦ
ꯊꯨꯝ ꯊꯥꯎ ꯐꯖꯅ ꯄꯩꯔꯒ ꯊꯝꯕ ꯗꯨꯀꯥꯟ ꯆꯥꯎꯕ ꯑꯃ ꯑꯗꯨꯒ ꯈꯤꯇꯪ ꯈꯤꯇꯪ ꯍꯣꯡꯅ ꯄꯤꯊꯣꯛꯄ ꯍꯥꯏꯇꯥꯔꯦ ꯑꯗꯨ ꯑꯣꯏꯔꯒꯗꯤ ꯌꯥꯝ ꯇꫭꯡꯕꯅꯤ
ꯃꯌꯥꯝꯗꯒꯤ ꯈꯔ ꯂꯨꯄꯥ ꯃꯉꯥꯗꯪ ꯇꯥꯕꯗꯀꯣ
ꯅꯨꯃꯤꯠ ꯈꯨꯗꯤꯡ ꯎꯝ ꯎꯝ
ꯁꯤꯒꯤ ꯑꯈꯣꯏꯅ ꯋꯥꯔꯤ ꯁꯥꯟꯅꯔꯤꯖꯦ
ꯎꯝ
ꯑꯁꯤꯒꯤ ꯃꯥꯒꯤ ꯀꯔꯤ ꯍꯥꯏꯇꯥꯔꯦ ꯑꯋꯥꯠ ꯍꯥꯏꯅꯤ ꯀꯩꯅꯣꯗꯨꯃꯨꯛ ꯄꯟꯗꯧꯔꯦ ꯃꯣꯏ ꯃꯔꯣꯟꯗꯨꯃꯨꯛ ꯄꯟꯗꯧꯔꯦ ꯑꯩꯅ ꯍꯥꯏꯗꯣꯏꯖꯤꯅ ꯌꯥꯔꯣꯏ
ꯑꯈꯣꯏꯒꯤꯗ ꯀꯔꯤ ꯀꯔꯤ ꯍꯥꯏꯒꯅꯤꯀꯣ ꯑꯥ ꯊꯩꯗꯣꯛꯀꯦ ꯊꯩꯗꯣꯛꯀꯦ ꯇꯧꯕꯅꯦ ꯇꯥ ꯀꯝꯃꯥꯏ ꯊꯩꯗꯣꯛꯇꯣꯏꯅꯣ ꯈꯪꯗꯦ ꯑ ꯑꯁꯤꯒꯤ ꯃꯒꯨꯟ ꯍꯥꯏꯇꯥꯔꯦꯅꯦ
ꯃꯥꯟꯅꯦ
ꯃꯣꯏꯅ ꯍꯩꯅꯕ ꯍꯥꯏꯇꯥꯔꯦ ꯃꯣꯏꯅ ꯑꯦ ꯁꯤꯃꯗꯤ ꯑ ꯀꯔꯤ ꯁꯤꯃꯗꯤ ꯌꯥꯔꯦ ꯑꯩꯅ ꯄꯥꯝꯃꯤꯕ ꯑꯩꯅ ꯈꯣꯝꯖꯟꯅꯤꯡꯉꯤꯕ ꯌꯥꯔꯦ ꯍꯥꯏꯅ ꯈꯟꯖꯕꯗꯣ ꯀꯃꯥꯢ ꯈꯥꯏꯗꯣꯢꯅꯣ ꯈꯪꯗ꯭ꯔꯦ
ꯐꯪꯂꯒꯗꯤ ꯌꯥꯔꯤꯗ ꯐꯪꯂꯒꯗꯤ ꯑꯗꯨꯕꯨ ꯍꯥꯟꯅ ꯌꯦꯡꯊꯣꯛꯄ ꯍꯥꯏꯗꯤ ꯁꯦꯟ ꯇꯥꯟꯕ ꯍꯥꯏꯁꯤꯗꯤ ꯀꯩꯀꯩ ꯑꯣꯏꯔꯣ ꯍꯥꯟꯅ ꯌꯦꯡꯊꯣꯛꯇ꯭ꯔꯗꯤ ꯈꯪꯗꯦꯕ ꯑꯗꯨꯒ
ꯑꯩꯗꯤ ꯑꯩꯗꯤ ꯌꯥꯕ꯭ꯔꯥ ꯍꯥꯟꯅ ꯌꯦꯡꯈꯤꯅꯤ ꯑꯗꯨꯒ ꯀꯩꯅꯣꯗ ꯍꯥꯏꯔꯅꯤ ꯃꯤ ꯑꯇꯣꯞꯄ ꯀꯩꯀꯥ ꯁꯤꯒꯤꯗ ꯌꯥꯎꯅꯤꯡꯉꯒꯁꯨ ꯀꯣꯟ ꯑꯣꯏꯅ ꯍꯥꯏꯔꯅꯤ ꯑꯩꯒꯤꯁꯤ ꯀꯩꯅꯣ ꯇꯧꯗ꯭ꯔꯤꯈꯩꯗꯤ ꯑꯁꯦꯡꯕ ꯈꯪꯗ꯭ꯔꯤꯈꯩꯗꯤ ꯄꯩꯁꯥ ꯆꯪꯕ꯭ꯔꯥ ꯆꯪꯛꯇꯕ꯭ꯔꯥꯅꯣ ꯑꯩ ꯍꯥꯟꯅ ꯌꯦꯡ ꯊꯣꯛꯑꯒ ꯃꯤꯉꯣꯟꯗ ꯋꯥꯔꯤ ꯁꯥꯔꯅꯤ ꯅꯠꯇꯗꯩ ꯑꯩ ꯏꯀꯥꯏꯌꯦꯕ
ꯑꯗꯨꯁꯨ ꯐꯩ ꯑꯗꯨꯅ ꯐꯩꯌꯦ ꯃꯤꯅ ꯊꯥꯖꯕꯗꯣ
ꯀꯩꯁꯨꯝ ꯅꯠꯇꯕꯁꯤꯗ ꯑꯃꯨꯛ ꯆꯣꯞꯂꯗꯣꯏꯅꯦ
ꯆꯨꯝꯃꯦ
ꯑꯩ ꯏꯁꯥꯅ ꯈꯪꯉꯀꯥꯟꯗ
ꯏꯁꯥꯅ ꯈꯪꯉꯒ ꯂꯧꯊꯣꯛꯄ ꯌꯥꯔꯦ ꯍꯥꯏꯔ ꯀꯥꯟꯗ ꯃꯤ ꯀꯨꯟ ꯀꯨꯟꯊ꯭ꯔꯥ ꯍꯥꯞꯆꯤꯂꯒꯗꯤ ꯊꯕꯛ ꯑꯇꯣꯞꯄ ꯇꯧꯗ꯭ꯔꯒꯁꯨ ꯌꯥꯔꯅꯤꯗ ꯑꯗꯨꯕꯨ
ꯈꯥꯈꯥ ꯗꯤ ꯄꯤꯈꯤꯗ꯭ꯔꯣ ꯃꯥ ꯃꯥꯒꯤ ꯀꯩꯅꯣꯗ ꯈꯔ ꯈꯔ ꯄꯤꯔꯛꯑꯣꯅ
ꯎꯝ ꯑꯩ ꯍꯪꯗꯤ ꯍꯪꯗ꯭ꯔꯤꯌꯦ ꯑꯣꯖꯥꯗ
ꯎꯝ
ꯑꯣꯖꯥꯗ ꯍꯪꯗ꯭ꯔꯤ ꯑꯣꯖꯥꯗ ꯍꯪꯗ꯭ꯔꯤ ꯑꯗꯨꯒ ꯑꯩꯅ ꯑꯇꯣꯞꯄꯗꯁꯨ ꯑꯗꯨꯝ ꯌꯦꯡꯉꯦꯕꯀꯣ ꯃꯃꯤꯡꯕꯨꯗꯤ ꯍꯥꯏꯔꯣ ꯑꯗꯨꯝ ꯃꯤꯅ ꯇꯧꯕꯗꯣ ꯑꯃ ꯑꯩꯈꯣꯏ ꯌꯦꯡꯐꯝ ꯑꯃ ꯂꯩꯗꯥꯏꯅꯦ ꯃꯤꯅ ꯇꯧꯅꯕ ꯗꯣ ꯑꯗꯨ ꯑꯗꯨ ꯌꯦꯡꯕꯗꯗꯤ ꯃꯣꯏꯁꯨ ꯍꯣꯏ ꯇꯧꯗꯤ ꯇꯧꯋꯦ ꯑꯗꯨꯃꯥꯏꯅ ꯍꯥꯏꯗꯤ ꯑꯩꯈꯣꯏꯗꯤ ꯑꯩꯈꯣꯏ ꯑꯩꯈꯣꯏ ꯂꯣꯟꯗ ꯉꯥꯡꯉꯤꯗꯅ ꯃꯁꯥ ꯃꯁꯥꯒꯤ ꯃꯔꯣꯟ ꯂꯩꯕꯗꯣ ꯑꯗꯨꯗ ꯃꯣꯏꯁꯨ ꯇꯧꯗꯤ ꯇꯧꯏꯕ ꯑꯗꯨꯗ ꯁꯦꯡꯁꯨ ꯁꯦꯡꯉꯦꯕ ꯁꯤꯒꯤꯁꯦ ꯑꯗꯨꯗꯣ ꯑꯩꯅ ꯁꯨꯝ ꯑꯩꯅ ꯌꯦꯡ ꯁꯟꯕ ꯍꯥꯏꯇꯥꯔꯦ ꯁꯨꯃꯥꯏꯅ ꯇꯧꯕꯅꯦ
ꯌꯥꯏ ꯑꯩꯈꯣꯏꯅ ꯍꯥꯟꯅ ꯌꯦꯡꯕ ꯑꯩꯈꯣꯏꯒꯤꯁꯤꯗꯤ ꯃꯤ ꯃꯉꯥ ꯍꯥꯇꯧ ꯃꯥꯜꯂꯦ ꯑꯩꯈꯣꯏꯒꯤ ꯀꯩꯅꯣꯗꯨꯗ ꯀꯥꯡꯂꯨꯞꯇꯨꯗ
ꯃꯤ ꯃꯉꯥ ꯑꯣꯏꯔꯝꯗꯧꯃꯜ ꯍꯧꯖꯤꯛꯀꯤ ꯍꯧꯖꯤꯛ ꯑꯣꯏꯅꯗꯤ ꯉꯁꯥꯏ ꯁꯥꯔꯅꯗꯤ ꯑꯃꯗꯤ ꯍꯥꯞꯄꯗꯤ ꯎꯈꯤꯕꯅꯤ ꯁꯤꯁꯦ ꯃꯥꯁꯦ ꯁꯥꯔꯁꯤ ꯑꯇꯣꯞꯄ ꯑꯁꯤꯅ ꯑꯩꯈꯣꯏꯒꯤ ꯑꯩꯈꯣꯏꯒꯤ ꯑꯣꯏꯒꯗꯧ ꯃꯥꯜꯂꯦ ꯑꯣ ꯑꯇꯣꯞꯄꯒꯤꯁꯨ ꯂꯩꯒꯗꯕ ꯃꯥꯜꯂꯦ ꯑꯇꯣꯞꯄ
ꯀꯅꯥ ꯀꯅꯥ ꯍꯞꯄꯛꯄ ꯃꯥꯖꯨ ꯀꯥꯡꯂꯨꯞ ꯂꯩꯒꯅꯤ ꯃꯥꯏꯖꯦ ꯁꯤꯗ ꯑꯩꯈꯣꯏꯒꯤꯗꯒ ꯄꯥꯎꯈꯨꯝ ꯄꯤꯔ ꯃꯥꯅ ꯀꯩꯅꯣꯗꯣ ꯄꯥꯎꯈꯨꯝꯒ ꯄꯤꯔꯛꯇ꯭ꯔꯤꯕꯗꯣ ꯑꯇꯣꯞꯄꯗ ꯇꯧꯔꯤꯕꯩ ꯑꯣꯏꯔꯝꯒꯅꯤ
ꯃꯥꯅꯦ ꯑꯇꯣꯞꯄꯗ ꯃꯥꯅ ꯑꯇꯣꯞꯄꯗꯁꯨ ꯃꯇꯦꯡ ꯄꯥꯡꯕ ꯍꯥꯏꯇꯥꯔꯦ ꯑꯇꯣꯞꯄꯩ ꯉꯥꯛꯇ ꯅꯠꯇꯕ ꯑꯥ ꯑꯇꯣꯞꯄꯅꯁꯨ ꯃꯉꯣꯟꯗ ꯇꯧꯍꯠꯂꯛꯄ ꯃꯥꯅꯁꯨ ꯑꯇꯣꯞꯄꯗ ꯇꯧꯕ ꯑꯗꯨꯃꯥꯏꯅ ꯇꯧꯕꯅꯦ ꯃꯥꯏꯁꯦ ꯑꯗꯨ ꯐꯗꯤ ꯐꯩ ꯃꯥꯅ ꯍꯥꯏꯔꯛꯀꯅꯤ ꯃꯥ ꯑꯥ ꯃꯅꯥ ꯇꯧꯕꯗꯨꯗꯤ ꯇꯧꯔꯤꯗꯅ ꯑꯗꯨ ꯃꯉꯣꯟꯗꯁꯨ ꯇꯧꯍꯜꯂꯛꯅꯤ ꯃꯥꯏꯗ ꯑꯗꯨꯃꯥꯏꯅ ꯁꯤꯟꯅꯔ ꯇꯧꯕꯗ ꯌꯥꯝ ꯐꯩꯈꯤꯕ
ꯍꯣꯏ
ꯀꯩꯅꯣ ꯇꯧꯕꯗꯣ ꯌꯥꯝ ꯐꯩ ꯃꯥꯥꯏꯗꯤ ꯍꯟꯗꯛ ꯅꯍꯥꯟ ꯍꯥꯟꯅ ꯍꯧꯕꯁꯤ ꯈꯔ ꯀꯨꯏꯈ꯭ꯔ ꯃꯥꯜꯂꯦ ꯃꯥꯏ ꯐꯅ ꯌꯥꯝ ꯐꯪꯉꯤ ꯃꯥꯅ ꯊꯥꯒꯠꯂꯛꯄꯗ
ꯎꯝ
ꯁꯤꯒꯤ ꯋꯥꯔꯤꯁꯤ ꯌꯥꯕ꯭ꯔ ꯌꯥꯗꯕ꯭ꯔ ꯈꯪꯗꯦ ꯑꯩꯈꯣꯏꯗꯤ ꯋꯥꯔꯤ ꯄꯨꯡꯁꯥ ꯁꯥꯗꯅ ꯑꯩꯈꯣꯏꯗꯤ ꯑꯗꯨ ꯑꯣꯖꯥꯅ ꯆꯩꯔꯛꯑꯗꯤ
ꯍꯪ ꯍꯪꯖꯨ ꯍꯪꯍꯧꯗ꯭ꯔꯦ
ꯑꯗꯨꯅꯦ
ꯑꯣ ꯌꯥꯝ ꯐꯕꯗꯤ ꯑꯩꯈꯣꯏꯒꯤ ꯑꯥ ꯅꯣꯡꯃꯒꯤ ꯍꯥꯏꯇꯥꯔꯦꯅꯦ ꯅꯨꯡꯇꯤꯒꯤ ꯑꯩꯈꯣꯏꯒꯤ ꯌꯨꯝꯗ ꯇꯧ ꯅꯔꯤꯕ ꯑꯗꯒꯤ ꯆꯥꯅꯔꯤꯕ ꯊꯛꯅꯔꯤꯕ ꯑꯗꯒꯤ ꯇꯧꯅꯔꯤꯕ ꯊꯕꯛꯁꯤꯒꯤ ꯃꯔꯝꯗ ꯁꯨꯝ ꯁꯥꯕꯁꯦ
ꯃꯥꯅꯦ ꯂꯧꯁꯤꯡ ꯌꯥꯝ ꯐꯪꯕꯅꯦ ꯑꯩꯈꯣꯏ ꯁꯣꯝꯗ ꯆꯥꯎꯈꯠꯇꯦ ꯆꯥꯎꯈꯠꯇꯦ ꯑꯩꯈꯣꯏ ꯁꯦꯟ ꯊꯣꯛꯇꯦꯕꯁꯦ ꯑꯩꯈꯣꯏ ꯇꯥꯟꯅꯕꯁꯨ ꯌꯥꯝ ꯋꯥꯠꯄ
ꯃꯥꯅꯤꯅꯦ
ꯇꯥꯅꯕ ꯌꯥꯝ ꯋꯥꯠꯄ ꯍꯧꯖꯤꯛ ꯑꯇꯣꯞꯄ
ꯀꯥꯟꯅꯕ ꯀꯩꯅꯣ ꯑꯃ ꯑꯣꯏꯍꯟꯕ ꯌꯥꯏ ꯀ ꯌꯥꯝ ꯀꯥꯟꯅꯕ ꯐꯝꯄꯥꯛ ꯑꯃ ꯃꯐꯝ ꯑꯃ ꯑꯣꯏꯍꯟꯕ ꯌꯥꯢ ꯍꯥꯏꯗꯤ ꯑꯩꯅ ꯈꯪꯕꯗꯣ ꯅꯪꯉꯣꯟꯗ ꯍꯥꯏꯔꯛꯄ ꯑꯩꯉꯣꯟꯗ ꯍꯥꯏꯔꯛꯄ
ꯃꯥꯅꯤ ꯃꯥꯅꯤ
ꯃꯁꯥꯒꯤ ꯄꯩꯁꯥꯁꯨ ꯐꯪꯐꯝ ꯊꯣꯛꯄ ꯈꯔꯁꯨꯃꯨꯛ ꯂꯩꯖꯔꯅꯤꯀꯣ
ꯃꯥꯅꯤ ꯃꯥꯅꯤ
ꯎꯝ ꯑꯗꯒꯤ ꯋꯥꯈꯜꯂꯣꯟ ꯑꯐꯐꯕ ꯋꯥꯈꯜꯂꯣꯟ ꯑꯩꯈꯣꯏꯒꯤ ꯄꯥꯎ ꯐꯥꯎꯅꯔꯒ ꯇꯧꯈꯤꯕꯗꯨꯒꯤ ꯃꯇꯨꯡ ꯏꯟꯅ ꯑꯩꯉꯣꯟꯗꯁꯨ ꯍꯦꯟꯅ ꯋꯥꯈꯜ ꯂꯧꯁꯤꯡ ꯑꯣꯏꯗꯣꯏꯅꯦꯕ
ꯃꯥꯅꯤ ꯃꯥꯅꯤ ꯈ꯭ꯋꯥꯏ ꯐꯖꯕꯗꯤ ꯑꯩꯈꯣꯏ ꯃꯔꯣꯟꯗ ꯑꯇꯣꯞꯄ ꯌꯥꯟ ꯁꯟꯗꯕꯤꯗ ꯉꯥꯡꯅꯕ ꯁꯛꯅꯕ ꯉꯝꯕꯁꯦ
ꯍꯣꯢꯅꯦ
ꯐꯖꯕꯗꯤ ꯂꯩꯇ꯭ꯔꯦꯍꯦ
ꯑꯣ ꯁꯤꯒꯤ ꯀꯩꯅꯣꯁꯤꯒꯤ ꯁꯤꯒꯤ ꯐꯝꯄꯥꯛꯁꯤꯒꯤ ꯍꯥꯏꯇꯥꯔꯦꯅꯦ
ꯃꯥꯅꯦ
ꯑꯗꯣ ꯀꯨꯏꯅ ꯀꯩꯅꯣ ꯇꯧꯔꯕꯅꯤꯅ ꯁꯨꯝ ꯌꯥꯝ ꯍꯩꯕ ꯈꯪꯕ ꯑꯗꯨꯗꯥꯒꯤ ꯅꯠꯇꯕꯗ ꯁꯨꯝ ꯂꯣꯟ ꯍꯥꯏꯁꯦ ꯑꯩꯈꯣꯏꯅ ꯉꯥꯡꯕꯗ ꯍꯦꯛ ꯑ ꯃꯣꯏꯒꯤ ꯃꯔꯣꯟꯗꯣ ꯉꯥꯡꯉꯒꯅ ꯀꯩꯅꯣ ꯇꯧꯕꯁꯦ ꯅꯨꯡꯉꯥꯏꯕꯒꯨꯝꯕꯁꯨ ꯈꯔꯗꯤ ꯂꯩꯀꯣ ꯍꯧꯖꯤꯛꯀꯥꯟꯁꯦ
ꯃꯥꯅꯤ ꯃꯥꯅꯤ
ꯉꯥꯡꯅꯕ ꯑꯣꯏꯔꯒꯗꯤ ꯑꯍꯝ ꯀꯩ ꯍꯥꯏꯅꯤ ꯑꯩꯈꯣꯏꯒꯤ ꯂꯣꯟꯁꯨ ꯑꯗꯨꯝ ꯃꯊꯪ ꯃꯊꯪ ꯐꯥꯎꯔꯛꯇꯣꯏꯅꯦꯕ
ꯑꯗꯣ ꯀꯩꯅꯣꯗꯤ ꯃꯤꯅꯤꯠ ꯁ ꯑꯃꯨꯛ
ꯊꯝ ꯑꯥ ꯑꯗꯨ ꯑꯣꯏꯔꯒꯗꯤ ꯀꯩꯅꯣ ꯄꯣꯊꯥꯔꯣ ꯑꯩꯖꯨ ꯨ ꯊꯝꯔꯒꯦ ꯍꯌꯦꯡ ꯑꯃꯨꯛ ꯐꯥꯎꯅꯔꯁꯦ ꯁꯨꯃꯥꯏꯅ ꯇꯧꯔꯁꯦ ꯎꯝ ꯊꯝꯃꯦ ꯊꯝꯃꯦ ꯐꯔꯦ ꯌꯥꯏꯐꯔꯦ